ꯑ ꯅꯍꯥꯟ ꯀꯩꯅꯣ ꯇꯃꯦꯡꯂꯣꯡꯗ ꯑ ꯇꯥꯜꯁꯇ ꯇꯣꯔꯅꯃꯦꯟ ꯑꯃ ꯂꯩꯕꯗꯨ ꯀꯅꯅ ꯂꯧꯈ꯭ꯔꯦ ꯑꯗꯨꯗꯨ
ꯈꯪꯗꯦꯗꯥꯁꯨ ꯌꯦꯡꯗꯦ
ꯏꯁ ꯕꯣꯏ ꯅꯥꯏꯠꯇꯦꯅ ꯂꯥꯎꯈ꯭ꯔꯕꯣ
ꯈꯪꯗꯦꯕ ꯈꯟꯅ ꯇꯧꯕꯗꯤ ꯇꯨ ꯚꯨꯠꯇꯦ ꯚꯨꯜ ꯅꯠꯇꯩꯅ ꯍꯣꯁ ꯇꯧꯕꯗꯨ ꯑꯗꯨꯕꯨꯗꯤ ꯃꯣꯏꯅ ꯂꯧꯔꯦ ꯍꯣꯏ
ꯅꯪꯖꯨꯟ ꯀꯩꯅꯣ ꯑꯔꯖꯦꯟꯇꯤꯅꯥ ꯐꯦꯟ ꯔ ꯇ ꯔꯣ ꯅꯗꯦ
ꯀꯗꯥ ꯑꯅꯤ ꯍꯥꯏ ꯑꯗꯤꯁ ꯏꯇꯅ ꯁꯅꯠꯇ꯭ꯔꯒ
ꯃꯣꯏꯗꯤ ꯔꯥꯏ ꯆꯠꯂꯒ ꯍꯣꯁꯄꯤꯇꯥꯜꯗ ꯂꯨꯄꯥ ꯆꯥꯝꯃꯉꯥ ꯆꯥꯝꯃꯉꯥ ꯌꯦꯜꯂꯦ ꯍꯥꯏꯌꯦ ꯌꯥꯕꯅꯦ ꯃꯤ ꯃꯤ ꯀꯌꯥ ꯃꯤ ꯀꯤꯌꯥꯃꯨꯛꯗꯤ ꯆꯠꯄ꯭ꯔꯅꯦ ꯃꯣꯏꯗꯨ ꯈꯪꯕ꯭ꯔꯥ
ꯌꯥꯝꯗꯦꯗ ꯈꯪꯅꯩ ꯑꯗꯨ ꯃꯤꯗꯤ ꯌꯥꯝꯗꯦ ꯚꯥꯏꯁꯨ ꯇꯔꯥꯗꯤ ꯁꯨꯨꯔꯔꯣꯏꯗ ꯑꯩ ꯚꯨꯠ ꯐꯣꯠꯇꯣ ꯕꯤꯗꯤꯑꯣ ꯎꯕ ꯃꯇꯝꯗ
ꯔꯥꯏꯠ ꯆꯠꯄ ꯕꯤꯗꯤꯑꯣꯗꯨꯗꯤ ꯑꯈ ꯃꯤ ꯈꯔ ꯌꯦ ꯌꯦꯝꯃꯦ ꯑꯗꯨ ꯍꯣꯁꯄꯤꯇꯥꯜꯗ ꯍꯣ ꯍꯣꯁꯄꯤꯇꯥꯜ ꯍꯣꯁꯄꯤꯇꯥꯜꯗ ꯃꯣꯏ ꯂꯦꯞꯄꯒꯤ ꯐꯣꯇꯣꯗꯣ
ꯎꯝ
ꯑꯗꯨꯗꯤ ꯃꯤ ꯇꯔꯥ ꯌꯦꯟꯒꯦꯔꯥ ꯌꯦꯦꯟꯔꯣꯏꯗ꯭ꯔ
ꯈꯪꯉꯦ ꯃꯏꯅ ꯃꯣꯏꯅ ꯇꯧꯕꯁꯦ ꯑꯦꯁ ꯊꯕꯛ ꯂꯩꯇꯕꯒꯤ ꯏꯗꯨꯝ ꯇꯧꯕ ꯃꯥꯜꯂꯦ ꯍꯨ
ꯆꯅꯤ ꯆꯅꯤ ꯑꯔꯖꯦꯟꯇꯤꯅꯥ ꯐꯦꯟ ꯆꯠꯄꯒꯤ ꯔꯣꯅꯥꯜꯗꯣ ꯐꯦꯟꯁꯨ ꯀꯩꯅꯣ ꯇꯧꯒꯦ ꯍꯥꯏꯌꯦ
ꯑꯁ ꯔꯣꯅꯦꯜꯗꯣꯗꯤ ꯉꯁꯤ ꯉꯁꯤꯅ ꯂꯣꯏꯈ꯭ꯔꯅꯤꯗ
ꯃꯁꯦꯜꯅ ꯂꯥꯏꯔꯤ ꯀꯟꯁ ꯄꯥꯏꯗꯦ
ꯄꯨꯟꯁꯤ ꯅꯨꯡꯗꯥꯡꯗꯒꯤ ꯂꯣꯏꯔꯝꯒꯅꯤ
ꯑꯁ ꯉꯁꯤ ꯂꯣꯏꯗ꯭ꯔꯁꯨ ꯐ꯭ꯔꯥꯟꯁꯀꯤ ꯑꯦ ꯐ꯭ꯔꯥꯟꯁ ꯅꯠꯇꯦ ꯍꯣꯏ
ꯍꯣꯏ ꯐ꯭ꯔꯥꯟꯁꯀꯤ ꯈꯨꯠꯇꯁꯨ ꯂꯩ
ꯎꯝ ꯐ꯭ꯔꯥꯟꯁꯒ ꯀꯅꯥꯅꯣ ꯁꯥꯟꯅꯗꯣꯢꯁꯦ ꯑ ꯅꯣꯔꯋꯦꯒ ꯑꯦ ꯐ꯭ꯔꯥꯟꯁ ꯀ ꯅꯣꯔꯋꯦ ꯇ ꯐ꯭ꯔꯥꯟꯁ ꯅꯠꯇꯦ ꯁꯥꯏ ꯍꯥꯏꯕꯗꯤ ꯀ꯭ꯋꯥꯇꯔ ꯐꯥꯏꯅꯦꯜꯗ ꯍꯥꯏꯕꯅꯦ
ꯏꯂꯥꯏ ꯏꯂꯥꯏꯕ ꯇꯤꯝ ꯅꯇꯦ ꯀ꯭ꯋꯥꯇꯔ ꯐꯥꯏꯅꯦꯜꯗꯗꯤ ꯃꯣꯏ ꯀꯔꯤꯔꯥ
ꯐ꯭ꯔꯥꯟꯁ ꯀ
ꯃꯥꯗꯤ ꯍꯩ ꯂꯩꯕꯅꯤ
ꯑꯣ ꯑꯣ ꯐ꯭ꯔꯥꯟꯗꯤ ꯆꯪꯈ꯭ꯔꯦ ꯀꯣꯇꯥꯔ ꯐꯥꯏꯅꯦꯜꯗ
ꯑꯗꯣ ꯉꯁꯤ ꯉꯝꯕ ꯇꯤꯝꯗꯣ ꯁꯥꯟꯅꯔꯅꯤꯕ
ꯑꯣ ꯐ꯭ꯔꯥꯟꯁꯒ ꯑ ꯅꯤꯡꯁꯤꯡꯕ ꯏꯁꯄꯦꯟ ꯇꯥꯔꯅꯤ ꯏꯁꯄꯦꯟꯗꯤ ꯏꯁꯄꯦꯟꯁꯨ ꯈꯪꯗꯦꯅꯦ ꯃꯣꯏ ꯏꯁꯇ꯭ꯔꯥꯏꯀꯥꯔ ꯂꯩꯇꯦꯅꯦ
ꯑꯩꯅ ꯄꯥꯝꯕꯁꯦ ꯉꯁꯤ ꯄꯣꯇꯣꯀꯅ ꯉꯝꯃꯕ
ꯄꯣꯔꯇꯨꯒꯜ ꯉꯝꯂꯒ ꯐꯥꯏꯅꯦꯜ ꯁꯤꯃꯤ ꯐꯥꯏꯅꯥꯜꯗ ꯄꯣꯔꯇꯨꯒꯜ ꯄꯣꯔꯇꯨꯒꯜꯒ ꯐ꯭ꯔꯥꯟꯁ ꯁꯥꯟꯅꯕꯗꯣ
ꯑꯥ
ꯌꯥꯝ ꯐꯖꯒꯅꯦꯕ ꯐꯖꯅꯒꯣꯠ ꯆꯥꯟꯒꯅꯦꯕ
ꯑꯁꯤꯁꯨ ꯉꯁꯤꯅ ꯂꯣꯏꯈ꯭ꯔꯅꯤ
ꯍꯣꯏ ꯉꯁꯤꯁꯨ ꯂꯣꯏꯕ ꯌꯥꯏ ꯑꯗꯨ ꯑꯅꯤꯃꯛꯗꯣ ꯃꯣꯏꯅꯤ ꯐ꯭ꯔꯥꯟꯁꯒ ꯏꯁꯄꯦꯟ ꯀꯥꯔꯗꯤꯀꯣ ꯁꯤꯃꯤ ꯐꯅꯌꯥꯝ ꯁꯥꯟꯅꯥꯔꯗꯤꯀꯣ ꯃꯦꯖꯣ ꯐꯖꯂꯈꯕ ꯍꯥꯏꯕꯗꯤ ꯑꯈꯣꯏꯁꯨ ꯑꯅꯤꯃꯛꯇ ꯁꯞꯄꯣꯔꯠ ꯇꯧ
ꯅꯠꯇ꯭ꯔꯣ
ꯑ ꯁꯥꯏꯟꯇꯤꯁꯄꯣꯔꯠꯇ ꯑꯩꯒꯤ ꯔꯦꯟꯗꯅ ꯐꯦꯛꯇꯅꯤ
ꯑꯦ ꯑꯥꯔꯖꯦꯟꯇꯤꯅꯥꯗꯤ ꯏꯂꯥꯏ ꯂꯥꯏꯅ ꯄꯣꯒꯅꯤ
ꯐꯥꯏꯅꯦꯜꯗꯤ ꯀꯝꯄꯜꯁꯔꯤ ꯀꯥꯔꯅꯤ ꯐ꯭ꯔꯥꯟꯁ ꯐ꯭ꯔꯥꯟꯁꯒ ꯐ꯭ꯔꯥꯟꯁꯒ ꯑꯔꯖꯦꯟꯇꯤꯅꯥ ꯇꯥꯔꯅꯤ
ꯍꯣꯏ ꯑꯗꯨꯕꯨꯁꯨ ꯌꯥꯏ ꯑꯗꯨ ꯑꯣꯏꯔꯁꯨ ꯍꯟꯗꯛꯗꯤ ꯐ꯭ꯔꯥꯟꯁꯅ ꯂꯥꯎꯒꯅꯤꯀꯣ
ꯈꯪꯗ꯭ꯔꯦ ꯈꯪꯗ꯭ꯔꯦ ꯑꯔꯖꯦꯟꯇꯤꯅꯥꯗꯤ ꯀꯣ ꯇꯤꯝ ꯐꯖꯕꯗ ꯇꯤꯝ ꯐꯖꯕ ꯇꯤꯝ ꯐꯖꯕꯗ ꯁꯥꯟꯅꯔꯗꯤ ꯃꯣꯏꯁꯨ ꯐꯖꯔꯦ ꯑꯗꯨꯃꯥꯏ ꯇꯧꯕꯅꯦ
ꯍꯟꯗꯛꯇꯤ ꯃꯣꯏꯒꯤ ꯄ꯭ꯂꯦꯌꯔ ꯑꯃ ꯑꯅꯤꯈꯛꯇꯅꯦ ꯁꯥꯟꯅꯗꯕ ꯌꯥꯗꯕꯀꯣ
ꯃꯦꯁꯤ ꯂꯩꯕꯒꯤ ꯃꯣꯏꯁꯨ ꯁꯥꯟꯅꯕꯗꯤ ꯁꯥꯟꯅꯕꯅꯤꯅ ꯃꯦꯁꯤ ꯏꯟꯖꯨꯔꯤ ꯆꯠꯈ꯭ꯔꯗꯤ ꯎꯄꯥꯏ ꯂꯩꯇ꯭ꯔꯦ
ꯏꯟꯖꯨꯔꯤ ꯂꯩꯕ꯭ꯔꯥꯃ
ꯂꯥꯏꯇꯦ ꯇꯁ ꯂꯥꯏꯠꯇ ꯂꯥꯏ ꯂꯥꯏ ꯈꯔꯗꯤ ꯍꯥꯏꯕꯅꯤꯅ ꯂꯩꯈ꯭ꯔꯗꯤ ꯎꯄꯥꯏ ꯂꯩꯔꯣꯏꯕ ꯃꯣꯏꯗꯣ
ꯑꯣꯏꯔꯣꯏ ꯑꯣꯏꯔꯣꯏ ꯏꯖꯤꯞꯀ ꯑꯃꯨꯛ ꯁꯥꯟꯅꯅꯤ
ꯏꯖꯤꯞ ꯏꯖꯤꯞꯅ ꯉꯝꯂꯗꯤ ꯏꯪꯂꯦꯟꯒ ꯀꯅꯅꯣ ꯁꯅꯗꯣꯏꯁꯦ ꯏꯪꯂꯦꯟꯒ ꯅꯣꯔꯋꯦꯔꯣ ꯍꯣꯏ ꯏꯪꯂꯦꯟꯅ ꯅꯣꯔꯋꯦꯗ ꯏꯪꯂꯦꯟꯒ ꯅꯣꯔꯋꯦ ꯁꯥꯟꯅꯔꯅꯤ ꯀꯥꯇꯥꯔꯗ ꯑꯗꯨꯒ ꯑꯔꯖꯦꯟꯇꯤꯅꯥ ꯒ ꯑꯣ
ꯑꯥꯔꯖꯦꯟꯇꯤꯅꯥꯒ ꯅꯣꯔꯠ ꯋꯦꯁ ꯅꯥꯕꯁꯨ ꯌꯥꯏꯗ
ꯏꯪꯂꯦꯟꯁꯨ ꯉꯁꯤꯗꯤ ꯃꯦꯛꯁꯤꯀꯣ ꯏꯪꯂꯟꯒꯤ ꯃꯦꯠꯁꯇꯣ ꯐꯖꯕꯅꯦ ꯌꯦꯡꯕꯔꯥ ꯅꯪ ꯑꯌꯨꯛꯒꯤꯗꯣ
ꯍꯣꯏ ꯐꯖꯩꯌꯦ ꯏꯪꯂꯦꯟꯅꯗꯤ ꯃꯦꯁꯤꯀꯣ ꯑꯣꯏꯅꯗꯤ ꯕꯣꯜꯗꯤ ꯄꯥꯏꯀꯣ ꯁꯦꯡꯅ ꯍꯥꯏꯗꯤ
ꯄꯥꯏꯕꯨꯗꯤ ꯄꯥꯏꯌꯦ ꯃꯣꯏꯁꯨ ꯏꯁ꯭ꯀ꯭ꯔꯥꯀ ꯂꯩꯇꯕ
ꯍꯣꯏ ꯍꯣꯏ ꯃꯣꯏꯒꯤ ꯋꯤꯡꯒꯔꯁꯤꯁꯨ ꯐꯖꯅ ꯕꯣꯜ ꯄꯤꯗꯦꯕ
ꯍꯥꯏꯔꯤꯛ ꯀꯦꯝꯁ ꯅꯥꯕꯒꯤꯦ ꯃꯣꯏꯁꯨ ꯍꯤꯡꯒ ꯍꯤꯡꯕꯅꯤꯗ
ꯍꯣꯏ ꯍꯣꯏ
ꯍꯦꯔꯤ ꯀꯦꯟ ꯖꯠ ꯦꯡꯂ ꯍꯥ ꯝ ꯑꯗꯨꯒꯔ ꯏꯠꯂꯦꯟꯔꯥꯏꯁ ꯃꯣꯏ ꯑꯍꯨꯝ ꯈꯛꯇꯅꯦ ꯁꯤꯟꯅꯕ ꯃꯣꯏꯁꯨ
ꯒꯣꯜ ꯀꯤꯞꯄꯔꯗꯤ ꯄꯤꯐꯣꯛꯂ ꯄꯤꯐꯣ ꯍꯥꯏꯕ꯭ꯔꯥ ꯕꯤꯐꯣ ꯍꯥꯏꯕ꯭ꯔꯥ
ꯑꯣ
ꯑꯗꯨꯝ ꯐꯖꯩꯗ ꯒꫭꯜ ꯀꯤꯄꯔꯗꯤ
ꯑꯣ ꯉꯔꯥꯡ ꯅꯣꯔꯋꯦꯒꯤ ꯑ ꯉꯔꯥꯡ ꯉꯔꯥꯡ ꯇꯥꯏꯗꯨ ꯉꯥꯏ ꯑꯌꯨꯛꯀꯤ ꯅꯣꯔꯋꯦꯒꯤ ꯄꯥꯔꯁꯨ ꯑꯁ ꯐꯖꯅꯗꯤ ꯁꯦꯕ ꯇꯧꯋꯦꯍꯦ
ꯕ꯭ꯔꯖꯨꯒꯤꯗꯨꯔ
ꯕ꯭ꯔꯥꯖꯤꯜꯒ ꯅꯣꯔꯋꯦꯒꯤꯗ
ꯕ꯭ꯔꯖꯤꯜ ꯗꯥꯎ ꯂꯩꯇꯕꯒꯤꯅꯤ
ꯎꯝ ꯗꯥꯎꯁꯨ ꯂꯩꯇꯦ ꯃꯣꯏ ꯑꯩꯁꯨ ꯍꯩꯇꯕ ꯃꯤ ꯈꯛꯇ ꯉꯥꯛꯇꯅꯦꯗ ꯏꯁꯀꯣꯗ ꯌꯧꯔꯤꯗꯣ
ꯃꯣꯏꯅ ꯀꯣꯆꯀꯤ ꯏꯁꯀꯨꯜꯅꯅꯤꯀꫭ ꯁꯦꯡꯡꯅ ꯍꯥꯏꯗꯤ
ꯅꯦꯃꯥꯔ ꯈꯔ ꯈꯔ ꯀꯨꯏꯅ ꯆꯅꯥꯔꯗꯤꯀꯣ ꯆꯥꯟꯁꯕꯨꯗꯤ ꯀ꯭ꯔꯦꯠ ꯇꯧꯔꯛ ꯇꯧꯒꯅꯤ ꯃꯥꯅ ꯑꯦꯁꯦꯁꯇꯤ ꯆꯦꯟꯕ ꯉꯝꯗꯔꯁꯨ ꯑ ꯑꯦꯛꯁꯄꯤꯔꯤꯌꯦꯟ ꯂꯩꯕꯅꯤꯅ ꯑꯦꯁꯤꯁꯕꯨꯗꯤꯗꯨꯝ ꯏꯒꯅꯦꯕ
ꯃꯣꯏꯒꯤ ꯀꯣꯁꯀꯤ ꯑꯁꯣꯏꯕꯅꯦ ꯑꯩ ꯈꯪꯉꯦ
ꯄ꯭ꯂꯦꯌꯔ ꯕꯤꯅꯤꯁꯤꯌꯁ ꯉꯥꯛ ꯉꯥꯛꯇꯅꯦ ꯃꯣꯏꯁꯨ ꯁꯥꯟꯅꯕꯗꯨ
ꯍꯣꯏ
ꯑꯦꯃꯦꯁꯤꯌꯦꯜꯗꯤ ꯐꯖꯔꯦ
ꯔꯐꯤꯅꯥꯗꯣ ꯏꯟꯖꯨꯔꯤ ꯆꯠꯇ꯭ꯔꯗꯤ ꯈꯔ ꯅꯨꯡꯉꯥꯏꯕꯀꯣ
ꯑꯁ ꯑꯩꯒꯤ ꯄ꯭ꯂꯦꯁꯨ ꯌꯥꯗꯦꯅꯦ ꯀꯩꯅꯣꯗꯗꯤ ꯃꯣꯏ ꯀꯥꯎꯇꯔꯤꯗꯗꯤ ꯔꯐꯤꯅꯦꯟꯁꯨ
ꯑꯗꯨꯅꯦꯕ ꯌꯦꯃꯥꯎ ꯂꯩꯇꯕꯒꯤ ꯃꯥꯒꯤ ꯀꯔꯤꯔꯥ ꯂꯦꯞ ꯐꯨꯠ ꯑꯣꯏꯕꯒꯤꯀꯣ
ꯎꯝ
ꯌꯃꯥꯜꯒꯤ ꯀ꯭ꯔꯣꯁꯤꯡ ꯈꯛ ꯄꯁꯤꯡ ꯈꯛꯇꯅꯕ ꯃꯥꯅ ꯆꯟꯕꯁꯦ
ꯎꯝ ꯕꯔꯀꯥꯔꯔꯗꯤ ꯐꯖꯔꯦ ꯃꯥꯅ ꯀꯦꯔꯤ ꯇꯩꯕꯅꯦ ꯃꯥ ꯕꯔꯀꯥꯔꯗꯗꯤ
ꯍꫭꯏ
ꯗꯔꯀꯥꯔꯗꯤ ꯐꯖꯔꯦ ꯑꯗꯨ ꯂꯥꯎꯟꯗꯨꯗꯤ ꯈꯪꯗꯦꯅꯦ ꯕꯤꯅꯦꯁꯦꯁꯅ ꯐꯖꯔꯦꯕ ꯅꯪ ꯇꯨ ꯊꯥꯎꯖꯟ ꯇꯨꯋꯦꯟꯇꯤ ꯇꯨꯒꯤ ꯏꯁꯀ꯭ꯋꯥꯠꯇꯣ ꯑꯗꯨꯅ ꯈ꯭ꯋꯥꯏ ꯕꯦꯁꯅꯦ ꯚꯖꯨꯗꯤ ꯔꯣꯗ꯭ꯔꯤꯒꯣ ꯔꯦꯆꯥꯕꯤꯁꯥꯟ
ꯍꯣꯏ ꯍꯣꯏ ꯑꯗꯨ ꯍꫭꯏ ꯍꯣꯏ ꯑꯗꯨ ꯁꯦꯗ ꯂꯥꯛꯑꯗꯤ ꯍꯦꯟꯅ ꯍꯥꯎ ꯐꯖꯅꯤꯡꯉꯥꯏꯒꯤꯀꯣ
ꯔꯨꯁꯤꯌꯥꯒꯥ ꯁꯥꯟꯅꯕꯗꫭ ꯌꯥꯝ ꯐꯖꯩꯌꯦꯕ ꯗꯨꯄꯤꯅꯦꯜꯇꯤ ꯄꯦꯅꯥꯜꯇꯤ ꯑꯣꯏꯕꯅꯤꯅ ꯄꯣꯅꯥꯜꯇꯤꯗꯤꯗꯨꯝ ꯗꯥꯎꯒꯤ ꯃꯇꯨꯡ ꯑꫭꯏ ꯏꯟꯅ ꯄꯣꯛꯈ꯭ꯔꯕꯅꯦꯕ
ꯍꯣꯏ ꯍꫭꯏ
ꯈꯔꯤꯒꯤ ꯕꯤꯅꯤꯁꯤꯌ꯭ꯁ ꯄꯦꯅꯥꯜꯇꯤ ꯀꯥꯎꯗꯕꯔꯅꯦꯍꯦ ꯑꯥ ꯑꯌꯨꯛꯀꯤꯗꫭ ꯏꯅꯤꯁꯤꯌ꯭ꯁꯅ ꯀꯥꯎꯒꯗꯕꯅꯦꯕ
ꯉꯔꯥꯡꯒꯤꯗꯨꯔꯥ
ꯎꯝ ꯐꯅꯇ ꯃꯤꯁ ꯇꯧꯕꯗꯣ
ꯍꯣꯏ ꯍꯣꯏ
ꯀꯣꯆ ꯅꯗꯤ ꯅꯦꯃꯥꯔ ꯁꯤ ꯐꯇꯤ ꯃꯤꯅꯤꯠ ꯂꯥꯡꯅꯤ ꯍꯥꯏꯕꯅꯤ ꯍꯟꯗ ꯁꯚꯦꯟꯇꯤ ꯑꯩꯠꯇꯤꯗꯒꯤ ꯆꯪꯍꯟꯕ꯭ꯔꯅꯦ
ꯈꯪꯅꯦ
ꯅꯦꯃꯥ ꯈꯔ ꯀꯨꯏꯅ ꯁꯅꯔꯗꯤ ꯄ꯭ꯂꯦꯗꯤ ꯈꯔ ꯐꯖꯒꯅꯤ ꯅꯦꯔꯃꯅ ꯀ꯭ꯔꯤ ꯇꯧꯒꯅꯦꯕ
ꯍꯥꯏ ꯏꯃ ꯂ ꯂꯩꯇꯕꯒꯤꯀꯣ ꯀꯨꯏꯅ ꯍꯥꯏꯕꯗꯤ ꯃꯥꯁꯨ ꯁꯗꯟ ꯀꯔꯤ ꯍꯥꯏꯁꯤꯔꯥ ꯂꯥꯁ ꯑꯋꯥꯔ ꯂꯥꯛꯔꯗꯤ ꯁꯤꯅꯥꯕ ꯊꯣꯛꯇꯕ ꯅꯠꯇ꯭ꯔꯣ
ꯎꯝ ꯏꯟꯗ꯭ꯔꯔꯤꯛꯁꯨ ꯌꯥꯗꯦ ꯉꯔꯥꯛ
ꯑꯣ
ꯆꯪꯪꯂꯒ ꯃꯤꯁ ꯇꯧꯈ꯭ꯔꯕꯗꯣ ꯈꯪꯕ꯭ꯔꯥ
ꯃꯥꯒꯤꯗꯤ ꯆꯍꯤ ꯑꯃ ꯋꯥꯠꯂꯦꯗ
ꯑꯗꯨꯗꯩꯩꯗꯤ ꯌꯥꯝ ꯑꯉꯥꯡ ꯑꯣꯏꯔꯤꯗ ꯆꯍꯤ ꯀꯨꯟ ꯐꯥꯔꯔꯣꯏꯅꯦ
ꯀꯔꯤꯏ ꯍꯥꯏꯕ꯭ꯔꯣ
ꯍꯥꯥ
ꯉꯥ ꯍꯥꯏꯕꯕꯁꯤꯦ ꯑꯦꯟꯗ꯭ꯔꯤꯗꯨꯔꯥ
ꯑꯣ
ꯑꯗꯨ ꯀ꯭ꯔꯤꯔ ꯑꯃ ꯔꯤꯆꯔ ꯁꯟ ꯀꯣꯏ ꯑꯦꯟꯇꯣꯅꯤ ꯁ꯭ꯋꯥꯣꯏ ꯃꯊꯥꯡꯗꯗꯤ ꯆꯍꯤꯗꯗꯤ ꯌꯥꯎꯕꯁꯨ ꯌꯥꯏꯅ
ꯆ ꯆ ꯏꯁꯥꯟꯗꯤ ꯌꯥꯎꯔꯣꯏꯗ ꯃꯥꯏꯗꯤ
ꯏꯆꯔ ꯁꯥꯡ ꯀꯔꯤꯒꯤ ꯌꯥꯎꯗꯕ꯭ꯔꯥ ꯈꯪꯗꯦꯅ ꯀꯔꯤꯒꯤ ꯃꯔꯝꯗ꯭ꯔꯥ
ꯍꯩꯇꯕꯒꯤ ꯑꯣꯏꯔꯝꯅꯤ ꯅ ꯀꯩꯅꯣꯃ ꯁꯦꯜꯁꯤꯒꯤ ꯁꯥꯏꯀꯥꯔ ꯃꯥꯗꯣ ꯌꯦꯛꯒꯗꯕꯅꯦ ꯕ꯭ꯔꯥꯖꯤꯜꯗꯗꯤ ꯄꯦꯗ꯭ꯔꯣ ꯍꯥꯏꯔꯥ ꯀꯩꯅꯣ ꯃꯤꯡꯗꯣ ꯀꯥꯎꯈ꯭ꯔꯦꯅꯦ ꯃꯥ ꯌꯥꯎꯒꯗꯕꯅꯦ ꯅꯦꯝꯃꯥ ꯌꯥꯎꯗ꯭ꯔꯗꯤ ꯃꯥꯁ ꯀꯝꯄꯥꯜꯁꯤꯗ ꯌꯥꯎꯒꯗꯕꯅꯦꯕ ꯅꯦꯃꯥ ꯌꯥꯎꯕꯒꯤ ꯃꯥꯁ ꯀꯅꯤꯌꯥꯁ ꯌꯅꯥꯏ ꯑꯦ ꯑꯗꯨꯗꯤ ꯐꯖꯔꯦ ꯑꯗꯨ ꯉꯔꯥꯡꯗꯤ ꯌꯥꯗ꯭ꯔꯦ ꯀꯨꯅꯤꯌꯥꯁꯨ ꯄꯔꯤꯀꯥꯔꯗ
ꯌꯥꯝ ꯐꯖꯥꯗꯤꯗ ꯍꯥꯏꯒꯔꯤ ꯑꯗꯨꯅ ꯄꯔ
ꯌꯨꯅꯥꯏꯇꯦꯗꯗꯤ ꯐꯖꯕꯅꯦ ꯅꯣꯔꯋꯦꯅ ꯑ ꯆꯥꯎꯕꯅꯤꯅ ꯃꯣꯏꯗꯤ ꯎꯄꯥꯏ ꯂꯩꯇꯦ ꯗꯤꯐꯦꯟꯗꯔꯗꯨꯣ ꯅꯣꯔꯋꯦꯒꯤ ꯗꯤꯐꯦꯟꯗꯔꯁꯤꯡꯗꯨꯣ ꯎ ꯃꯣꯏꯗꯤ ꯁꯤꯛꯁ ꯁꯤꯛꯁ ꯐꯥꯏꯚ ꯁꯤꯛꯁ ꯁꯚꯦꯟꯠ ꯅꯦꯕ ꯃꯥꯒꯤ ꯗꯤꯐꯦꯟꯗꯔ ꯁꯤꯁꯤꯡꯗ
ꯑ ꯂꯥꯁ ꯑꯋꯥꯔ ꯈꯛꯇ ꯄꯦꯅꯥꯜꯇꯤ ꯐꯪꯕ ꯅꯨꯡꯉꯥꯏꯇꯦ ꯑꯍꯅ ꯐꯤꯅꯥꯜꯇꯤꯗ ꯑꯃꯨꯛ ꯀꯥꯔꯗꯤ ꯆꯜꯂꯗꯤꯀꯣ
ꯃꯣꯏ ꯆꯠꯂꯗꯤ ꯃꯣꯏ ꯉꯝ ꯈ꯭ꯔꯅꯤ ꯍꯥꯏꯕꯗꯤ ꯃꯣꯏ ꯆꯜꯂꯗꯤ ꯁꯥꯟꯅꯕꯗꯨꯣ ꯅꯨꯡꯉꯥꯏꯕ ꯍꯧꯗꯣꯏꯅꯦꯕ
ꯍꯣꯏꯣꯏ ꯂꯥꯁ ꯑꯋꯥꯔ ꯍꯦꯛ ꯆꯥꯟꯕꯒꯤ ꯗꯥꯎ ꯂꯩꯇ ꯅꯠꯇ꯭ꯔꯥ
ꯑ ꯍꯜꯂꯟꯒꯤ ꯒꯣꯁꯨ ꯑꯁꯄꯖꯗ ꯍꯜꯂꯟꯗꯤ ꯁꯦꯂꯦꯕ꯭ꯔꯦꯠꯁꯨ ꯇꯧꯗꯦ ꯄꯨꯔꯥ ꯀꯜꯅꯦ ꯃꯥꯗ
ꯍꯣꯏ
ꯍꯦꯠ ꯇꯋꯥꯔꯁꯨꯂꯥꯏꯗꯕꯅꯦ ꯍꯜꯂꯥꯟꯗꯤ ꯍꯂꯥꯟꯗꯤ
ꯅꯪꯒꯤ ꯑꯪꯀꯜꯒ ꯌꯦꯡꯗꯧ ꯃꯥꯟꯕꯅꯦ ꯁꯥꯛꯇ
ꯎꯝ
ꯍꯨ
ꯑꯩꯈꯣꯏꯒꯤ ꯌꯦꯡꯁꯨ ꯈꯪꯗ꯭ꯔꯦꯗ
ꯍꯨꯏꯖꯣꯟꯕ ꯑꯩꯈꯣꯏ ꯑꯗꯨꯝ ꯄꯨꯟꯕꯅꯦ ꯃꯥꯗꯤ
ꯑ ꯅꯍꯥꯟ ꯎꯕꯅꯦ ꯑꯩꯅ ꯎꯍꯥꯎꯗꯨ ꯑꯩꯅ ꯎꯍꯥꯎꯗꯕꯤꯗ ꯑꯗꯨꯝ ꯆꯠꯄꯅꯦꯕ
ꯎꯝ
ꯑꯦꯁꯦꯝꯕ꯭ꯂꯤ ꯃꯅꯥꯗ ꯑꯗꯨꯝ ꯊꯦꯡꯅꯕꯅꯤ ꯂꯝꯕꯤ ꯃꯇꯥꯏꯗ ꯑꯌꯨꯛꯀꯨꯝꯕ ꯃꯥꯂꯦꯝ ꯃꯣꯏ ꯖꯠꯄꯗ
ꯎꯝ ꯍ ꯆꯠꯅꯦ ꯍꯝ ꯆꯠꯇꯅꯦ
ꯕꯤꯖꯣꯕꯨꯗꯤ ꯀꯅꯥ ꯀꯅꯥ ꯂꯩꯕ꯭ꯔ
ꯃꯊꯪꯗ
ꯃꯥꯗꯤ ꯀꯔꯤ ꯇꯥꯎꯧꯕꯒꯤꯔꯣ
ꯀꯣꯂꯦꯖ
ꯀꯔꯤꯀꯨꯂꯔꯁꯅꯣ
ꯑꯦꯝꯕꯤ ꯍꯥꯏꯕ꯭ꯔꯥ ꯃꯣꯗꯔꯟ ꯍꯥꯏꯕ꯭ꯔꯥ
ꯁꯃꯁꯨ ꯇꯝꯕ ꯂꯣꯏꯗꯕ꯭ꯔꯣ
ꯑꯣꯏꯣꯏꯗꯔꯤꯗ ꯃꯥ ꯅꯦꯠꯀꯤ ꯀꯣꯆꯤꯡ ꯆꯍꯤ ꯑꯅꯤ ꯑꯍꯨꯝ ꯂꯥꯛꯑꯣ ꯍꯥꯏꯦ ꯑꯗꯨꯗꯨꯦ ꯑ
ꯃꯇꯥ ꯃꯥꯡꯅꯤꯡꯉꯥꯏꯒꯤ ꯂꯧꯕ ꯃꯥꯡꯜꯂꯤꯅꯦ
ꯀꯅꯣ ꯃꯦꯔꯤꯅꯥ